ꯇꯔꯕꯣ
ꯍꯩꯌꯦ
ꯑꯦꯗ ꯔꯝꯅꯥ
ꯑꯗꯨ ꯑꯗꯨꯝꯃꯡ ꯁꯧꯋꯦꯅ ꯉꯁꯤꯗꯤ ꯌꯥꯝ ꯆꯥꯗꯩꯅ ꯀꯊꯦꯜ ꯃꯈꯥꯗ ꯐꯥꯎꯑꯝꯕꯅꯤꯗ
ꯑꯣ ꯁꯤꯖꯤ ꯁ ꯁꯅꯤ ꯍꯧꯁ ꯌꯥꯝ ꯁꯏꯦ
ꯎꯝ ꯀꯩꯗꯔꯃꯤꯅꯣ
ꯑꯁ ꯁꯨꯝ ꯂꯩꯔꯝꯕꯅꯦ ꯆꯥꯛ ꯇꯣꯛꯄꯗ ꯉꯥꯏꯔꯦ ꯑꯁ꯭ꯋꯥꯏꯕꯨ ꯁꯨꯝ ꯆꯠꯂꯨꯒꯦ ꯆ ꯉꯜꯂꯦ ꯉꯁꯤꯗꯤ
ꯎꯝ ꯎꯝ ꯎꯝ ꯉꯁꯤꯗꯤ ꯁꯥꯗ꯭ꯔ ꯑꯨꯝ ꯆꯥꯡꯅ ꯅꯁꯤ ꯔ ꯑꯃ
ꯑꯁ ꯅꯨꯡꯁꯤꯕ꯭ꯔꯣ ꯁꯥꯏꯕ꯭ꯔꯣ ꯀꯃꯥꯏꯅ ꯇꯧꯔꯤꯅꯣ ꯍꯈꯪꯒꯤꯅꯦ ꯑꯩ ꯉꯁꯥꯏ ꯑꯩ ꯉꯁꯥꯏꯗꯤ ꯂꯩꯐꯝ ꯆꯥꯐꯝ ꯈꯪꯗꯕꯁꯤꯗꯤ
ꯀꯔꯤ ꯃꯊ ꯆꯥꯕ
ꯉꯁꯤꯗꯤ ꯉꯥ ꯑꯃ ꯇꯧꯔꯦ ꯍꯋꯥꯏ ꯊꯣꯡꯕ ꯑꯃꯒ
ꯎꯝ ꯍꯥꯎꯕꯅꯤꯅꯦ ꯑꯗꯨꯗꯦ
ꯎꯝ
ꯍꯧꯖꯤꯛꯇꯤ ꯐꯖꯅ ꯁꯥꯔꯦ ꯍꯧꯖꯤꯛꯇꯤ ꯏꯟꯖꯥꯡꯁꯨ ꯑꯆꯝꯕꯅ ꯐꯔꯦꯗ ꯍꯧꯖꯤꯛꯇꯤ
ꯐꯔꯦ ꯐꯔꯦ ꯅꯣꯡ ꯐꯥꯗꯣꯛꯒꯤ ꯁ ꯆꯥꯁꯦꯅ ꯉꯥ ꯆꯥꯕꯅꯤꯗ
ꯁꯧꯒ꯭ꯔꯤꯒꯣꯕ
ꯁꯧꯔꯤꯒꯨꯝꯕ ꯀꯥꯡꯁꯣꯏꯒꯨꯝꯕꯁꯦ ꯍꯧꯖꯤꯛꯄꯨꯗꯤ ꯆꯥꯒꯗꯝꯕꯅꯦ ꯑꯁꯪꯕꯩꯕꯨꯗꯤ
ꯎꯝ ꯎꯝ
ꯉꯅꯥ ꯑꯗꯨꯣ ꯃꯁꯥꯏꯥꯏ ꯑꯩꯈꯣꯏ ꯁꯦꯝꯕ ꯌꯣꯜꯂꯦꯕ
ꯑꯥ
ꯑꯗꯨꯗ ꯉꯥ ꯆꯥꯅꯤꯡꯉꯦꯅ ꯌꯧꯕ ꯑꯗꯨ ꯍ ꯃꯣꯏ ꯁꯦꯝꯃꯍꯜꯂꯑꯦ ꯑꯗꯨꯗꯨꯒ ꯊꯣꯡꯉ ꯆꯥꯕꯅꯤꯗ
ꯔꯥꯖꯁꯤ ꯀꯂꯣꯗ ꯀꯌꯥ ꯀꯌꯥ ꯄꯤꯔꯤꯒꯦ
ꯇꯥꯡꯈꯠꯂꯤꯅꯦ ꯆꯅꯤꯒ ꯅꯤꯝꯐꯨ ꯌꯥꯡꯈꯩ ꯑꯗꯨꯃꯥꯏꯅ ꯄꯤꯅꯦ
ꯇꯥꯕ ꯟꯅꯅꯨꯡ ꯂꯩꯕꯔꯝꯕꯁꯥ
ꯑ ꯑꯣꯏꯔꯝꯗꯧ ꯃꯥꯜꯂꯦ ꯑꯗꯨꯕꯨꯗꯤ ꯕꯟ ꯅꯨꯡ ꯂꯩꯈꯤꯕꯗꯣ ꯑꯗꯨ ꯍꯥꯏꯗꯤ ꯁꯤꯛꯁꯨ ꯑꯃꯨꯛ ꯊꯤꯡꯕ ꯈꯣꯠꯄ ꯌꯥꯝ ꯒ꯭ꯌꯥꯟ ꯇꯥꯗꯦꯗꯅꯀꯣ ꯉꯗꯗꯨꯅ ꯑꯣ ꯅꯪꯗꯤ ꯀꯩꯀꯩ ꯃꯊꯦꯜ ꯆꯥꯔꯕ ꯆꯥꯔꯕꯣ ꯆꯥꯗ꯭ꯔꯤꯕꯣ
ꯑꯁ ꯑꯩꯈꯣꯏ ꯊꯣꯡꯗꯨ꯭ꯗ ꯉꯥꯏꯍꯥꯛ ꯂꯩ ꯐꯣꯟꯗꯒ ꯁꯥꯃꯜꯂꯦꯅ ꯉꯁꯤꯗꯤ ꯑꯩꯁꯨ ꯍꯤꯞꯄꯜ ꯂꯩꯕ ꯏꯁꯥ ꯇꯟ ꯇꯜꯂꯦꯅ
ꯑꯣ
ꯇꯧꯅ ꯁꯤꯗꯤ
ꯈꯪꯅꯤ ꯈꯪꯗꯦ ꯀꯔꯗꯤ ꯑꯩꯈꯣꯏꯗꯤ ꯃꯊꯛꯇꯒ ꯂꯩꯁꯜꯂꯦ ꯑꯗꯨꯅ ꯃꯊꯛꯁ ꯖꯤꯡꯒꯅꯁꯨ ꯀꯨꯞꯄ ꯍꯥꯏꯇꯥꯔꯦ ꯑ ꯀꯩꯅꯣ ꯎꯗꯤ ꯇꯧ ꯁꯦꯂꯤꯡꯕꯨꯗꯤ ꯍꯥꯏ ꯑꯗꯨꯏꯁꯨ ꯅꯨꯡꯁꯥꯁꯤꯅ ꯗꯥꯏꯔꯦꯛ ꯊꯥꯐꯝ ꯑꯣꯏꯕ
ꯑꯣ
ꯑꯗꯨ ꯌꯥꯝ ꯁꯥꯏꯕ ꯌꯥꯗꯦꯕ ꯅꯨꯡꯁꯥꯒꯤ ꯃꯩꯁꯥꯗꯨꯅ ꯐꯨꯖꯜꯂꯛꯄꯅꯤꯅ ꯆꯨꯞꯁꯜꯂꯒ ꯂꯩꯍꯧꯋꯦ ꯑꯗꯨꯗꯩ ꯑꯃꯨꯛ ꯀꯩꯅꯣꯒꯨꯝꯕ ꯑꯣꯏꯗꯤ ꯐꯗꯧꯕ ꯊꯥꯏꯅꯒꯤ ꯑꯩꯈꯣꯏꯒꯤ ꯌꯨꯝꯖꯥꯎ ꯄꯤꯅ ꯀꯨꯞꯄꯗꯣ
ꯎꯝ
ꯑꯗꯨ ꯑꯣꯏꯔꯗꯤ ꯐꯒꯗꯕ ꯁꯥ ꯁꯥꯠ ꯍꯩꯖꯤꯜꯂꯦ ꯑꯗꯨꯗꯨꯒ ꯇꯧꯔꯒ ꯁꯥꯕꯅꯤꯅꯀꯣ ꯖꯤꯡꯒꯅ ꯑꯝ ꯀꯨꯞꯁꯜꯂꯦ ꯃꯊꯛꯁꯦ ꯁꯥꯏꯕ ꯌꯥꯝ
ꯐꯦꯟ ꯅꯨꯡꯗꯨ ꯍꯥꯞꯇ꯭ꯔꯣ ꯅꯣꯏꯒꯤꯗꯣ
ꯐꯤꯟꯕꯨꯗꯤ ꯍꯥꯞꯄꯦ ꯐꯦꯟꯗꯤ ꯇ꯭ꯋꯦꯟꯇꯤ ꯐꯣꯔ ꯑꯋꯥꯔꯅꯤ ꯑꯃꯈꯛꯇꯅꯦ ꯇ꯭ꯋꯦꯟꯇꯤ ꯐꯣꯔ ꯑꯋꯥꯔꯅꯦ ꯊꯥꯔꯒ ꯂꯩꯔꯤꯁꯤ ꯑꯗꯨꯁꯨ ꯌꯥꯗꯦ ꯑꯁꯥꯕ ꯑꯣꯏ ꯑꯝ ꯁꯥꯕ ꯑꯣꯏ ꯍꯨꯝꯖꯤꯜꯂꯛꯑꯦ ꯅꯣꯏꯗꯤ ꯀꯩꯅꯣ ꯇꯧꯔꯛꯄ ꯭ꯔ ꯊꯥꯏꯅ ꯊꯥꯏꯅ ꯌꯨꯝꯖꯥꯎꯗꯨꯒ ꯂꯩꯔꯛꯇ꯭ꯔꯣ
ꯂꯩꯕ ꯅꯪꯉꯛꯈꯤꯗ꯭ꯔ ꯌꯨꯝꯖ ꯖꯦ
ꯆꯥꯎ ꯂꯩꯔꯛꯇ꯭ꯔꯦ
ꯑꯩꯈꯣꯏꯁꯨ ꯑꯩꯈꯣꯏꯁꯨ ꯂꯩꯗꯤ ꯂꯩꯔꯛꯇꯦ ꯑꯗꯣ ꯑꯩꯈꯣꯏ ꯗꯥꯍ ꯍꯣꯏꯒꯤꯗ ꯁꯥꯔꯝꯃꯦꯕꯀꯣ ꯑꯗꯨꯅ ꯑꯗꯨ ꯑꯗꯨꯗ ꯑꯗꯨꯝ ꯂꯩꯔꯤꯑꯕ ꯑꯗꯨꯗꯨꯅ ꯑꯗꯨꯒꯤ ꯅꯨꯡꯉꯥꯏꯕꯗꯤ ꯈꯧꯉꯤ ꯍꯥꯏꯗꯤ ꯏꯅ ꯀꯨꯞꯄ ꯌꯨꯝꯁꯦ ꯑꯩꯈꯣꯏꯒꯤ ꯀꯥꯂꯦꯟꯗꯗꯤ ꯅꯨꯡꯉꯥꯏ ꯍꯥꯏꯕ ꯁꯥꯗꯦꯕ
ꯎꯝ
ꯑꯗꯣ ꯃꯣꯏꯗ ꯑꯗꯨꯝ ꯆꯠꯂ ꯆꯠꯂꯒ ꯑꯗꯨꯝ ꯅꯨꯡꯁꯥ ꯀꯟꯅ ꯁꯥꯒꯠꯂꯛꯄ ꯇꯥꯏꯃꯤꯡꯁꯦ ꯃꯣꯏ ꯆꯠꯂꯒ ꯐꯒ ꯑꯃ ꯄꯥꯏꯔꯒ ꯑꯗꯨꯝ ꯃꯥꯡꯒꯣꯟꯜꯗ ꯑꯗꯨꯝ ꯇꯨꯝꯕ
ꯎꯝ ꯑꯗꯨꯅꯦ ꯍꯧꯖꯤꯛ ꯑꯁ ꯈꯨꯁꯥ ꯑꯃ ꯇꯧꯋꯦ ꯍꯥꯏꯁꯅꯤ ꯂꯧ ꯅꯨꯡꯅ ꯀꯃꯥꯏꯅ ꯇꯧꯗꯣꯔꯤꯅꯣ ꯈꯪꯗ ꯅꯣꯡꯗ ꯇꯥꯗ ꯅꯨꯡꯉꯥꯏꯗꯣꯔꯤ
ꯎꯝ ꯐꯖꯅꯤ ꯈꯔ ꯀꯩꯅꯣ ꯑꯩ ꯁꯨꯝ ꯎꯕꯗ ꯈꯔꯗꯤ ꯑꯗꯨꯝ ꯍꯧꯅꯔꯕ ꯃꯥꯜꯂꯤꯅꯦ ꯂꯧꯁꯤ
ꯑ ꯈꯔ ꯑꯗꯨꯝ ꯍꯧꯅꯕ ꯍꯧꯔꯦ ꯀꯦꯗꯦꯟ ꯃꯄꯥꯟꯒꯨꯝꯕ ꯂꯩꯕꯈꯩꯗꯣ
ꯑꯥ
ꯀꯦꯗꯦꯜꯒꯨꯝꯕ ꯐꯖꯅ ꯏꯁꯤꯡ ꯃꯔꯥꯡ ꯀꯥꯏꯅ ꯂꯩꯔꯒꯗꯤ ꯍꯧꯅꯔꯦ ꯃꯔꯧ ꯑꯃ ꯆꯥꯎꯅꯦ
ꯑꯣ ꯍꯥꯏꯗꯤ ꯃꯣꯏ ꯀꯩꯅꯣꯒ ꯐꯖꯅ ꯇꯧꯔꯦꯕ ꯑꯩꯅ ꯁ ꯎ ꯀꯥꯟꯗ ꯑꯗꯣ ꯑꯩꯈꯣꯏ ꯑ꯭ꯋꯥꯏꯗꯗꯤ ꯑꯃꯨꯛ ꯇꯧꯗ꯭ꯔꯤ
ꯎꯝ
ꯍꯥꯎꯗꯤ ꯍꯥꯎꯅꯔꯥꯅꯤ ꯍꯧꯖꯤꯛ ꯖꯨꯟ ꯂꯣꯏꯔꯛꯇꯣꯔꯦꯗꯅꯀꯣ ꯁꯤ ꯂꯣꯏꯔꯛꯄꯗꯗꯒꯤ ꯍꯧꯔꯛꯑꯒꯦ ꯍꯥꯏ ꯕ ꯀꯗꯥ ꯋꯥꯗ ꯇꯁꯦ
ꯎꯝ ꯆꯦꯡꯁꯦ ꯑꯃꯨꯛ ꯈꯪꯗꯦꯅ ꯍꯧꯖꯤꯛ ꯆꯦꯡꯁꯦ ꯇꯧ ꯉꯝꯗ꯭ꯔꯅ ꯃꯄꯥꯟꯂꯣꯝꯗꯩꯁꯨ ꯑꯗꯨꯝ ꯄꯨꯁꯟꯅꯩ ꯅꯠꯇ꯭ꯔꯥ
ꯑꯥ
ꯑꯗꯨ ꯃꯅꯦ
ꯑꯗꯨ ꯅꯣꯏꯗꯥ ꯍꯥꯏꯗꯤ ꯅꯣꯏꯗꯥ ꯍꯥꯏꯗꯤ ꯀꯔꯤ ꯀꯔꯤ ꯐꯧꯒ ꯊꯥꯅꯒꯦ
ꯍꯧꯖꯤꯛꯇꯤ ꯑꯩꯈꯣꯏꯅ ꯈꯪꯛꯄꯗꯤ ꯑꯗꯨꯝ ꯃꯅꯤꯄꯨꯔꯒꯤ ꯂꯩꯔꯝꯕ ꯊꯥꯕꯅꯦ ꯍꯧꯖꯤꯛꯇꯛꯅ ꯑꯃꯨꯛ ꯍꯥꯏꯕ꯭ꯔꯤꯠꯅ ꯃꯔꯣ ꯂꯣꯏ ꯁꯤꯟꯈ꯭ꯔꯦꯗꯅ ꯑꯗꯨꯅ ꯍꯥꯏꯕ꯭ꯔꯤꯠꯀꯤ ꯂꯦꯇꯦꯁ ꯃꯣꯗꯦꯟꯅ ꯊꯥꯅꯔꯤꯁꯦ
ꯑꯣ ꯑꯩꯈꯣꯏꯔꯣꯝꯗꯅ ꯑꯃꯨꯛ ꯁꯦꯕꯥ ꯍꯥꯏꯕ꯭ꯔꯥ ꯀꯩꯅꯣꯝ ꯍꯥꯏꯗꯅꯦ ꯂꯩꯒꯣ
ꯑ ꯑꯥ
ꯑꯗꯨꯗꯣ ꯊꯥꯅꯩꯌꯦꯕ
ꯎꯝ ꯕꯣꯟꯒꯤ ꯌꯦꯡꯗꯔꯣꯛꯀ
ꯑꯦ ꯉꯔꯥꯡꯗꯤ ꯀꯩꯅꯣꯅꯦꯍꯦ ꯃꯤ ꯔꯣꯅꯥꯜꯗꯣ ꯐꯦꯟꯅꯤꯅꯦ ꯑꯩꯈꯣꯏꯗ
ꯎ ꯑꯗꯨ ꯌꯥ
ꯁꯣꯏꯕ ꯌꯥꯕ ꯅꯠꯇꯦ
ꯎꯝ ꯉ ꯃꯥ ꯒꯣꯟꯅꯅꯤ ꯆꯪꯈꯤꯕꯗ ꯃꯌꯥꯝꯁꯨ ꯀꯦꯟꯅꯈ꯭ꯔꯥ
ꯑꯣꯝ
ꯎꯝ ꯣꯡꯗꯦ ꯇꯃꯅꯥ ꯑꯗꯨꯣꯅꯅꯨꯡꯉ
ꯑꯥ ꯅꯉꯥꯏ ꯑꯗꯣ ꯑꯩꯗꯤ ꯌꯥꯝ ꯀꯟꯅ ꯅꯨꯡꯉꯥꯏꯕ ꯌꯧꯗꯦ ꯍꯥꯏꯗꯤ ꯃꯣꯏ ꯑꯃꯗꯣ ꯍꯩꯃꯟꯗ꯭ꯔꯦꯕ
ꯃꯥꯅ ꯑꯗꯨꯝ ꯀꯔꯤ ꯄꯠ ꯄꯣꯠꯇꯨꯒꯅ ꯑꯗꯨꯝ ꯑꯦꯦꯛ ꯆꯪ ꯂꯩꯔꯦ ꯑꯗꯨꯅ
ꯑꯗꯣ ꯑꯩꯁꯨ ꯀꯟꯅ ꯍꯥꯏꯗꯤ ꯌꯦꯡꯕꯗꯤ ꯌꯦꯡꯉꯦ ꯑꯗꯣ ꯁꯨꯝ ꯔꯣꯅꯥꯜꯗꯣꯗꯣ ꯍꯦꯇ꯭ꯔꯤꯛ ꯂꯧꯔꯝꯃꯗꯤ ꯅꯨꯡꯉꯥꯏꯒꯅꯦ ꯈꯟꯕ
ꯎꯝ
ꯍꯦꯛ ꯂꯧꯍꯧꯗꯦ ꯂꯧꯕ ꯌꯥꯕꯒꯤ ꯆꯥꯟꯁꯇꯤ ꯃꯥ ꯃꯌꯥꯝꯗꯤ ꯂꯩꯖꯕꯅꯤ ꯀꯩꯅꯣ ꯇꯧꯗꯅ ꯑꯍꯟꯕꯨꯗꯤ ꯑꯣꯏꯁꯜꯂꯛꯄꯩꯀꯣ ꯆꯦꯟꯕꯁꯨ ꯉꯝꯗꯕ ꯇꯧꯔꯤꯁꯦ
ꯎꯝ
ꯑ ꯀꯩꯅꯣꯅꯒ ꯀꯩꯅꯣꯅꯒ ꯄꯤ ꯄꯥꯁꯇꯣ ꯐꯖꯔꯣ ꯕ꯭ꯔꯨꯅꯣ ꯐꯥꯔꯅꯥꯟꯗꯦꯁꯅꯒ ꯄꯤꯔꯤꯕ ꯄꯥꯁꯀꯥꯗꯣ ꯅꯪ ꯉꯔꯥꯡ ꯌꯦꯡꯗ꯭ꯔꯣ
ꯑꯩ ꯉꯔꯥꯡ ꯃꯇꯦꯡ ꯑꯃꯈꯛ ꯌꯦꯡꯉꯝꯃꯦ ꯑꯗꯨꯝ ꯇꯨꯝꯃꯦꯗ ꯐꯨꯒꯡꯗ꯭ꯔꯦ
ꯉꯥꯔꯥꯡꯑ ꯃꯗ ꯃ ꯃꯥꯑꯣꯗ ꯣꯜ ꯄ ꯆꯅꯦ ꯄꯤꯕꯤꯕ ꯉꯔꯥꯡꯗꯤ ꯑꯗꯨꯗ ꯃꯥ ꯑꯅꯤ ꯈꯛꯇꯅꯦ ꯆꯜꯍꯧꯔꯤꯁꯦ ꯃꯥ ꯆꯟꯗꯦ ꯌꯥꯝ ꯃꯌꯥꯝ ꯆꯜꯍꯧꯗ꯭ꯔ ꯇ꯭ꯔ
ꯎꯝꯃ ꯃꯌꯥꯝ ꯑꯃꯅ ꯔꯅꯗꯤꯁꯦꯁꯨꯣꯅꯤ ꯦꯁꯗ ꯉ ꯕꯤ ꯀꯗ
ꯎꯝ
ꯑ ꯇꯧꯔ ꯑꯦ ꯑꯗꯨ ꯄꯗꯦ ꯋꯥꯔꯜ ꯀꯞꯁꯦ ꯂꯣꯏꯈ꯭ꯔꯗꯤ ꯑꯃꯨꯛ ꯃꯇꯝ ꯃꯇꯝ ꯐꯦꯅꯗꯤ ꯑꯃꯨꯛ ꯃꯥꯡꯒꯗꯧꯔꯤꯕꯅꯤ
ꯃꯥꯅꯤ ꯃꯥꯅꯤ ꯃꯥꯅꯤꯗ ꯃꯇꯝ ꯌꯧꯔꯀꯥꯟꯗ ꯑꯃꯨꯛ ꯌꯦꯡꯕ ꯀꯉꯖ
ꯎꯝ ꯑ ꯇꯧ
ꯈꯪꯗ꯭ꯔꯦꯗ ꯂꯩꯐꯝ ꯆꯥꯐꯝꯒ ꯈꯪꯗꯦꯕꯣ ꯁꯥꯒ ꯁꯥꯒꯠꯂꯛꯄꯅꯦ ꯑꯁ ꯑ ꯃꯔꯅꯤ ꯇ ꯍꯁꯦ
ꯑꯗꯨꯅꯦ ꯑꯩꯁꯨ ꯑꯥ ꯐꯦꯟ ꯑꯃ ꯌꯥꯎꯕꯗꯣ
ꯑꯥ
ꯀꯔꯤ ꯐꯤ ꯁꯤꯁꯤꯡꯗꯒ ꯑꯦꯔ ꯀꯨꯂꯔ ꯣ ꯇꯗ ꯏꯅꯤꯡ ꯃꯅꯦ
ꯑꯗꯣ ꯀꯩꯁꯨꯝ ꯍꯥꯏꯗꯤ ꯑꯗꯨꯗꯉꯣ ꯀꯩꯁꯨꯝ ꯏꯪꯗꯕꯅꯤꯗꯕꯕꯣ ꯑꯗꯨ ꯑꯗꯨ ꯅꯦꯅ ꯍꯛꯆꯥꯡ ꯅꯝ ꯅꯝ ꯅꯝ ꯂꯥꯎꯑꯣꯜꯂ ꯍꯩꯅꯗꯕꯅꯤꯕ ꯑꯩꯗꯤ ꯑꯗꯨꯗꯣ ꯍꯩꯅꯗꯦꯕ
ꯑꯣꯝ ꯑꯗꯨꯅꯦ ꯑꯗꯨ ꯑꯗꯨ ꯅꯠꯇ꯭ꯔꯒꯅ ꯍꯪꯅ ꯐꯦꯟ ꯑꯝꯇꯪ ꯑꯩꯗꯤ ꯀꯣꯛ ꯑꯃ ꯌꯥꯗ ꯊꯝꯗ꯭ꯔꯦ ꯇꯨꯝꯕ ꯌꯥꯏꯔ ꯀꯣꯛꯁꯦ ꯌꯪꯗ꯭ꯔꯗꯤ
ꯑꯣ
ꯎꯝ ꯑꯗꯨꯂ
ꯏꯪꯈ꯭ꯔꯗꯤ ꯑꯩꯁꯨ ꯇꯨꯝꯂꯕꯨꯗꯤ ꯍꯩꯅꯗꯦ
ꯑ ꯑꯁ
ꯁꯈꯥꯒꯠ ꯄꯠꯇ ꯈꯩꯅꯤꯗꯤꯕꯤ
ꯎꯝ ꯎꯝ ꯀꯔꯤ ꯍꯌꯦꯡ ꯑꯗꯨꯗꯤ ꯅꯪꯗꯤ ꯍꯧꯖꯤꯛ ꯅꯦꯠꯀꯤ ꯐꯣꯝ ꯊꯥꯖꯤꯟꯈꯤꯗ꯭ꯔꯦꯕ
ꯊꯖꯅꯒꯈꯤꯗ꯭ꯔꯥ
ꯎꯝ ꯀꯣꯏꯗ꯭ꯔꯦꯗ ꯌꯥꯝꯅꯦ ꯇꯖꯤ ꯍꯧꯖꯤꯦ ꯊꯥꯎꯅꯥꯒ꯭ꯔꯝꯅ
ꯍꯧꯔꯕꯅꯦ ꯍꯧꯔꯕꯅꯦ ꯅꯪ ꯕꯨ ꯊꯥꯔꯨꯔꯕꯣ
ꯑꯩ ꯉꯍꯥꯛ ꯑꯃ ꯊꯥꯔꯨꯔꯦ ꯀꯔꯤꯄ ꯄꯨꯁ ꯃꯤꯁꯇꯗꯁꯅ
ꯑꯥ
ꯑꯩꯈꯣꯏꯒꯤ ꯃꯦꯠꯁꯇꯁꯨ ꯊꯥꯕ ꯌꯥꯏꯅ
ꯑꯥ
ꯑꯗꯨꯗꯣ ꯑꯃꯝ ꯊꯥꯖꯤꯜꯂꯨꯔꯦ ꯑꯗꯨꯃꯥꯏꯅ ꯇꯧꯔꯣꯏ
ꯑ ꯀꯃꯥꯏꯅ ꯇꯧꯔꯝꯒꯦ ꯑꯦꯛꯖꯥꯝꯝꯕꯣ
ꯌꯥꯗꯦꯗ ꯑꯩꯈꯣꯏ ꯃꯦꯠꯁꯅ ꯊꯥꯔꯛꯄꯅꯤꯅ ꯑꯌꯥꯝꯕꯅ ꯌꯨ ꯖꯤꯁꯤꯒꯤꯅ ꯑꯃꯨꯛ ꯄꯥꯕ ꯈꯣꯠꯄ ꯑꯌꯥꯝꯕ ꯑꯣꯏꯕꯅꯤꯅ ꯄꯦꯄꯔ ꯑꯦꯒꯤ ꯑꯪꯀꯛ ꯈꯣꯠꯄ ꯈꯣꯠꯄꯗꯤ ꯅꯨꯡꯉꯥꯏ ꯑꯕ ꯑꯗꯨ ꯑꯣꯏꯃ ꯑꯗ
ꯈꯪꯗ꯭ꯔꯦꯗ ꯍꯧꯖꯤꯛꯀꯥꯟꯁꯦ ꯂꯥꯏꯔꯤꯛ ꯄꯥꯗ꯭ꯔꯗꯤꯀꯣ ꯔꯥ ꯇꯥꯔꯦ
ꯑꯣ ꯑ
ꯑ ꯑꯩꯗꯤ ꯑꯗꯨꯒꯤ ꯏꯟꯇꯔꯦꯁꯁꯨ ꯌꯥꯝ ꯀꯟꯅ ꯂꯩꯇ꯭ꯔꯦꯗ
ꯊꯕꯛ ꯀꯨꯝꯕꯅ ꯇꯧꯔ ꯐꯔꯦ ꯊꯕꯛ
ꯑ ꯊꯕꯛꯀꯨꯝꯕꯣꯏ ꯇꯧꯔꯒꯦꯅ ꯑꯗꯨꯝꯕꯣꯏ ꯈ ꯌꯦꯡꯁꯤꯜꯂꯤꯕꯣ ꯊꯁꯨ ꯄꯥꯛ ꯈꯔ ꯀꯇ꯭ꯔꯤ ꯇꯧꯋꯦ
ꯇꯧꯔꯧꯛꯇꯦꯅꯦ ꯊꯕꯛ ꯃꯕꯛꯁꯦ ꯀꯥꯏꯗꯒꯤ ꯃꯤꯗ ꯂꯩꯔꯤꯕ ꯃꯤꯌꯥꯝꯗ ꯑꯗꯨꯒꯒ ꯊꯕꯛ ꯑꯍꯥꯡꯕꯗꯨꯒ ꯊꯕꯛꯁꯨ ꯑꯍꯥꯡꯕꯗꯤ ꯍꯥꯡꯒꯗꯅ ꯃꯤ ꯃꯁꯤꯡꯅ ꯍꯦꯟꯃꯟꯕꯗꯨꯗꯅꯦ ꯎ ꯍꯪꯒꯦ ꯇꯥꯎꯗꯁ
ꯊ꯭ꯔꯗ ꯈꯤꯇꯪꯁꯨ ꯃꯣꯏꯅ ꯀꯧꯕꯤꯔꯛꯑꯗꯤꯀꯣ ꯐꯒꯗꯕꯅꯦ ꯁꯔꯀꯥꯔꯒꯤ ꯄꯩꯁꯥ ꯑꯝꯇ ꯂꯩꯇ꯭ꯔꯕ ꯈꯪꯗ꯭ꯔꯦ
ꯎꯝ ꯎꯝ ꯎꯝ
ꯑꯣ ꯐꯔꯦ ꯅꯪꯕꯨ ꯀꯩꯗꯧꯔꯝꯃꯤꯅꯣ ꯂꯩꯔꯝꯃꯤꯔꯣ
ꯊꯣꯡꯗꯣꯛꯅꯕ ꯑꯃꯨ ꯇꯧꯔꯨꯈꯤꯒꯦ
ꯍ ꯍꯣ ꯇꯧꯔꯣ ꯇꯧꯔꯣ ꯗ ꯑꯣ ꯍ
ꯎꯝ ꯊꯝꯃꯦ ꯊꯃꯦ
ꯎꯝ